ꯍꯜꯂꯣ ꯏꯇꯥꯎ꯫
ꯍꯥꯎ
ꯇꯥꯔꯕꯣ ꯏꯇꯥꯎ꯫
ꯇꯥꯏꯌꯦ ꯇꯥꯏꯌꯦ꯫
ꯆꯥꯛ ꯌꯦꯟꯁꯥꯡ ꯊꯣꯡꯉꯕ꯭ꯔꯣ꯫
ꯊꯣꯡꯗ꯭ꯔꯤꯗ ꯂꯩꯃꯤꯟꯅꯔꯤꯕ ꯃꯤꯁꯤꯡꯁꯦ ꯌꯥꯝ ꯅꯨꯡꯉꯥꯏꯅꯔꯛꯇ꯭ꯔꯦ꯫ ꯄꯣꯠ ꯄ ꯄꯣꯠꯆꯩ ꯈꯔ ꯂꯩꯔꯨꯆꯣ ꯍꯥꯏꯕꯩ ꯐꯥꯎꯕꯇ ꯁꯪꯒꯠꯂꯛꯑꯦ ꯅꯕꯥ꯫ ꯍꯣꯏ ꯍꯣꯏ
ꯃꯤꯅꯥꯏꯗꯨ ꯃꯤꯅꯥꯏ ꯊꯕꯛ ꯇꯧ ꯍꯥꯏꯔ ꯃꯥ ꯌꯥꯗ꯭ꯔꯦ
ꯌꯥꯗꯦꯕꯣ ꯁꯀꯥ ꯇꯥꯈꯠꯂꯦ ꯅꯕꯥ
ꯉꯧꯅꯕ ꯒꯨꯄꯥꯛꯅ ꯊꯥꯎ
ꯑ ꯊꯥꯖꯤꯔ ꯈꯪꯗꯦꯅꯦ
ꯏꯇꯥꯎ ꯑꯩꯗꯤ ꯉꯔꯥꯡ ꯈꯣꯡꯒ꯭ꯔꯥꯎ ꯐꯥꯖꯕ ꯑꯃ ꯂꯩꯔꯨꯔꯦ
ꯑ ꯍꯥꯏꯔꯝꯃꯣ ꯍꯥꯏꯅ ꯑꯗꯨꯒꯨꯝꯕꯗꯤ ꯁꯨꯍꯥꯏ ꯍꯥꯏꯔꯝꯃꯨꯅꯨ
ꯚꯥꯏ ꯑꯩꯗꯣ ꯉꯔꯥꯡ ꯀꯩꯅꯣ ꯂꯩꯆꯪꯕꯅꯤꯗ ꯄꯣꯛꯀꯤꯡ ꯂꯩꯖꯪꯕꯗꯨꯗ ꯄꯣꯀꯤꯡ ꯂꯩꯖꯪꯕꯗꯨꯗ ꯂꯝ
ꯑꯦ ꯄꯣꯛꯀꯤꯡ ꯂꯩꯕ ꯆꯪꯉꯁꯨ ꯑꯩꯅ ꯍꯥꯏꯔꯝꯃꯣ ꯍꯥꯏꯕ ꯅꯠꯇ꯭ꯔꯣ ꯀꯩ ꯀꯩ ꯑꯦꯅꯤ ꯁꯇꯞ ꯂꯩꯔꯛꯄꯗ ꯄꯥꯎꯗ ꯁꯠꯖꯠ ꯄꯤꯁꯜꯂꯣꯑꯣꯅ ꯍꯥꯏꯕ ꯅꯠꯇ꯭ꯔꯣ
ꯑꯩ ꯁꯣꯏꯈ꯭ꯔꯦ ꯏꯇꯥꯎ
ꯑꯁ ꯑꯩꯅ ꯈꯜꯂꯨꯏꯁꯤꯒ ꯂ ꯅꯪ ꯌꯥ ꯄꯨꯗ ꯄꯨꯔꯣ ꯑꯉꯥꯡꯗꯣ ꯂꯧꯍꯧꯒꯅꯦ ꯑꯩꯅ ꯑꯦꯛ ꯄꯨꯔꯥꯛꯄꯒ ꯑꯩꯅ ꯂꯧꯍꯧꯅꯤ
ꯄꯣꯠꯁꯦ ꯐꯖ ꯐꯖꯕꯗꯤ ꯌꯥꯎꯕ ꯃꯥꯜꯂꯦ ꯑꯗꯣ ꯑꯩ ꯃꯨꯟꯅ ꯌꯦꯡꯉꯛꯇ꯭ꯔꯦꯕ
ꯏꯁ ꯏꯁ ꯑꯥ ꯑꯥ ꯇꯝꯖꯜꯂꯛꯑꯣ ꯄꯥꯎꯗ ꯁꯨꯝ ꯇꯝꯖꯜꯂꯛꯑꯣ ꯉꯍꯜ ꯐꯣꯟ ꯇꯧꯔꯛꯎꯀꯣ ꯅ ꯍꯥꯏꯔꯒ
ꯑꯁ ꯀꯔꯥꯏꯗꯩ ꯑꯩꯗꯣ ꯀꯥꯎꯕ ꯀꯌꯥ ꯑꯗꯒꯤ ꯁꯣꯝꯗ ꯕꯣꯜ ꯁꯥꯟꯅꯧ ꯍꯜꯂꯛꯄꯒꯤ ꯑꯅꯤꯗꯨꯁꯨ ꯋꯥꯔꯦ ꯀꯣꯟ ꯌꯦꯉꯁꯤ ꯆꯠꯂꯁꯤ ꯂꯥꯛꯑꯣꯅ
ꯕꯣꯜ ꯁꯥꯟꯅꯕ ꯀꯩꯅꯣꯗ ꯇꯤꯌꯨꯗ
ꯏꯁꯤꯡꯁꯦ ꯑꯃꯨꯛ ꯌꯥꯎꯔꯝꯗꯦꯅꯦ ꯏꯇꯥꯎ
ꯁꯤꯡꯉꯥꯕꯣ
ꯆꯤꯡꯉꯤ ꯀꯟꯅ
ꯁꯤꯟ ꯁꯤꯟ ꯁꯤꯟꯇꯦꯛꯁ ꯀꯌꯥꯅꯣ ꯑꯃ ꯑꯃꯈꯛꯇꯔꯣ
ꯁꯤꯇꯦꯛꯁ ꯑꯅꯤꯅꯦ
ꯑꯅꯤ
ꯎꯝ
ꯑꯆꯥ
ꯁꯤꯟꯇꯦꯛꯖ ꯑꯅꯤꯁꯦ ꯃꯤ ꯃꯉꯥꯅ ꯁꯤꯖꯤꯟꯅꯕꯅꯤꯅ ꯊꯨꯅ ꯂꯣꯏꯌꯦꯕ
ꯀꯌꯥꯂꯤꯇꯔ ꯀꯌꯥꯏꯅꯣ
ꯂꯤꯇꯔꯁꯤ ꯏꯇꯥꯎ ꯂꯤꯇꯔꯁꯦ ꯋꯥꯟ ꯊꯥꯎꯖꯟ ꯂꯤꯇꯔꯒꯤ ꯑꯅꯤ
ꯏꯁ ꯑꯁ ꯁꯤꯖꯤꯅꯩꯌꯦ ꯅꯣꯏꯖꯨ ꯑꯗꯨꯗꯤ
ꯏꯁꯤꯡꯁꯦ ꯈꯔ ꯁꯤꯖꯤꯟꯅꯔꯦ
ꯇꯨ ꯊꯥꯎꯖꯟ ꯂꯤꯇꯔ
ꯇꯨ ꯊꯥꯎꯖꯟ ꯂꯤꯇꯔ ꯑꯦꯁ ꯀꯩꯅꯣ ꯅꯨꯃꯤꯠ ꯀꯌꯥꯅꯤ ꯀꯌꯥꯅꯤ ꯂꯩꯔꯤ ꯆꯤꯡꯉꯤꯅꯣ ꯅꯨꯡꯇꯤ ꯆꯤꯡꯗꯕ꯭ꯔꯣ
ꯅꯨꯡꯇꯤꯒꯤꯗꯤ ꯆꯤꯡꯗꯦꯗ ꯅꯨꯃꯤꯠ ꯅꯤꯅꯤꯒꯨꯝꯕ ꯂꯩ
ꯑꯗꯨꯕꯨꯗꯤ ꯑꯗꯨꯝ ꯂꯣꯏꯕꯅꯤꯗ
ꯍꯨꯝ
ꯑꯗꯨ ꯑꯣꯏꯗꯤ ꯑꯗꯨꯝ ꯂꯣꯏꯅꯤꯕ ꯑꯩꯈꯣꯏ ꯅꯨꯡꯇꯤꯒꯤ ꯆꯤꯡꯉꯤꯅꯦꯕ
ꯅꯣꯏꯗꯤ ꯄꯤꯛꯄꯣꯛꯑꯣꯏꯅꯤ
ꯑꯩꯈꯣꯏꯗꯤ ꯂꯤ ꯂꯤꯁꯤꯡ ꯑꯃꯅꯤ ꯀꯩꯅꯣ
ꯑꯣ ꯂꯤꯁꯤꯡ ꯑꯃ
ꯑ
ꯑꯣꯍꯣ ꯆꯤꯡ ꯑꯗꯨꯝ ꯆꯤꯡꯏꯤꯗ ꯚꯥꯏ ꯅꯣꯏꯁꯨ ꯆꯤꯡꯏꯤ
ꯑꯣ ꯅꯣꯏꯒꯤꯅ ꯅꯤꯅꯤ ꯂꯩꯔꯛꯄ ꯑꯩꯈꯣꯏꯒꯤꯅ ꯅꯨꯡꯇꯤꯒꯤꯁꯤꯡꯒ ꯆꯞ ꯃꯥꯟꯅꯗ꯭ꯔꯦ ꯑ ꯂꯤꯇꯔꯗ ꯅꯣꯏꯅ ꯇꯨ ꯊꯥꯎꯖꯟ ꯑꯣꯏꯣꯏꯌꯦꯔꯕ
ꯑꯩꯈꯣꯏꯅ ꯇꯨ ꯊꯥꯎꯖꯟ ꯑꯣꯏꯈꯤꯕ
ꯃꯣꯏꯅ ꯊꯥꯎꯖꯟ ꯈꯪ ꯑꯣꯏꯔꯕ ꯁ ꯄꯗꯤ ꯃꯦꯁꯦꯁ ꯍꯟꯂꯛꯛꯇꯦ ꯃꯗꯨ ꯃꯉꯣꯟꯗ ꯃꯥꯗꯪ ꯇꯧꯗꯧ ꯉꯥꯏꯔꯕꯅꯤꯅ ꯑꯩꯁꯦ
ꯇꯧꯁꯤꯟꯂꯣ ꯃꯥ ꯑꯗꯨ ꯑꯍꯤꯡꯗꯅꯤꯒꯔꯥ ꯍꯊꯣꯏꯁꯤ ꯄꯨꯡ ꯕꯥꯔꯣꯗꯅꯤ ꯈ ꯍꯅꯤꯊꯣꯏꯁꯤ ꯃꯦꯁꯦꯖ ꯊꯥꯔꯛꯦ ꯃꯦꯁꯦꯖ ꯊꯥꯕ꯭ꯔꯥ ꯐꯣꯟ ꯇꯧꯛꯄ ꯑꯃ ꯇꯧꯔꯛꯦ ꯐꯣꯟ ꯇꯧꯔꯛꯄ ꯃꯥꯜꯂꯦ ꯐꯣꯟ ꯇꯧꯔꯛꯄ ꯃꯥꯏꯗꯨ ꯂꯣꯏꯁꯤꯟꯁꯦꯅ ꯑꯗꯨꯗꯗꯤ ꯑꯣ ꯅꯪ ꯇꯧꯔꯣ ꯌꯥꯔꯦ ꯅꯪ ꯇꯧꯒꯦ ꯅꯪ ꯉꯝꯗꯧ ꯃꯈꯩ ꯇꯧꯔꯛ ꯌꯥꯔꯦꯅ ꯑꯩꯗꯤ ꯇꯧꯔꯛꯑꯔꯣꯏꯅ ꯑꯩ ꯀꯥꯗꯒꯤ
ꯀꯥꯏꯁꯦꯈ꯭ꯔꯅꯣ ꯈꯟꯗꯦ ꯉꯁꯤꯗꯤ ꯃꯦꯁꯦꯖꯀ ꯍꯜꯂꯛꯇꯦꯕ
ꯃꯥ ꯍꯣꯔꯦ ꯐꯥꯔ ꯇꯧ ꯐꯥꯔ ꯇꯧ ꯏꯂꯣ
ꯇꯧꯗꯣꯏꯅꯦ ꯃꯥꯈꯛ ꯉꯥꯏꯔꯒ ꯑꯅꯤꯗ
ꯃꯉꯥꯗꯣ ꯃꯥꯥꯎꯟ ꯂꯣꯏꯔꯝꯗ꯭ꯔꯗꯤ ꯑꯩ ꯂꯩꯇ꯭ꯔꯦꯕ ꯑꯦꯀꯥꯎꯟ
ꯑꯩꯁꯨ ꯂꯩꯇꯦ ꯃꯉꯣꯟ ꯂꯣꯏꯁꯟꯗꯣꯏꯅꯤ
ꯃꯥꯅ ꯅꯉꯣꯟ ꯇꯧ ꯂꯣꯏꯔꯝꯗ꯭ꯔꯣ
ꯂꯣꯏꯈ꯭ꯔꯦ
ꯑꯗꯨ ꯑꯣꯢꯗꯤ ꯅꯪ ꯀꯣꯝꯃꯦ ꯀꯩꯅꯣ
ꯑ ꯑꯗ ꯃꯥꯅꯦ ꯑꯇꯣꯞꯄ ꯑꯍꯦꯟꯕ ꯇꯧꯈꯤꯒꯦ ꯍꯥꯏꯔꯒꯁꯨ ꯇꯧꯍꯟꯗꯣꯏꯅꯦ ꯑꯩꯒꯤꯗꯣ ꯍꯥꯟꯅ ꯂꯣꯏꯔꯀꯥꯟꯗ
ꯇꯧ ꯑꯣꯜꯂꯣꯑꯣ ꯅꯪꯗ ꯍꯥꯟ ꯂꯣꯏ ꯏꯜꯂꯣ ꯑꯗꯨ ꯅꯪ ꯃꯉꯥꯗꯣ ꯍꯥꯟ ꯂꯣꯏ ꯏꯜꯂꯣ ꯑꯩꯅꯕꯨꯗꯤ ꯍꯥꯏꯈꯤꯕꯅꯦ ꯀꯦ ꯀꯦꯗ ꯑꯦꯀꯥꯎꯟ ꯑꯅꯤ ꯑꯍꯨꯝꯗꯤ ꯂꯩꯕꯅꯦ ꯑꯗꯣ ꯅꯕꯥꯅꯤ ꯇꯧꯅꯔꯣ ꯃꯥꯅ ꯍꯥꯏꯔꯛꯦ ꯑꯗꯩ ꯀꯦꯀꯦꯗꯣ ꯑ ꯑꯣꯏꯅ ꯃꯉꯥ ꯇꯣꯑꯝꯃꯦ ꯃꯥꯗꯣ ꯃꯉꯥ ꯇꯧ ꯂꯣꯏꯔꯦ ꯃꯥꯅ ꯇꯧꯕ ꯍꯥꯏ
ꯑꯇꯣꯞꯄꯁꯨ ꯂꯩ ꯑꯇꯣꯞꯄꯁꯨ ꯂꯩ ꯑꯩꯈꯣꯏ ꯏꯁꯁꯨ ꯋꯥꯠꯄ ꯃꯤ ꯅꯠꯇꯦ
ꯋꯥꯠꯄ ꯃꯤ ꯅꯠꯇꯦ ꯑꯗꯨꯕꯨ ꯅꯪꯅ ꯑꯩꯒꯤ ꯈꯨꯂꯪ ꯈꯨꯂꯪ ꯂꯃꯟꯁꯤꯡꯗꯣ ꯋꯥꯠꯂꯤ ꯈꯨꯂꯪ ꯂꯟꯁꯤꯡꯅꯀꯣ
ꯅꯠꯇ ꯌꯥꯔ ꯑꯣꯏꯕ
ꯅꯠꯇ꯭ꯔꯗꯤ ꯑꯁꯤꯕꯅꯦ ꯉꯁꯤ ꯂꯣꯏꯂꯨꯕ ꯍꯥꯏꯅ ꯍꯥꯏꯁꯦ ꯄꯩꯁꯥꯗꯤ ꯂꯨꯄꯥ ꯌꯥꯡꯈꯩ ꯌꯥꯡꯈꯩꯅꯤ
ꯑꯩ ꯚꯥꯏ ꯍꯟꯗꯛꯇ ꯊ ꯍꯥꯏ ꯂꯨꯄꯥ ꯀꯩꯅꯣꯗꯤ ꯐꯪꯈ꯭ꯔꯦꯅꯥꯕꯣ ꯀꯌꯥ ꯐꯝꯅꯣ ꯃꯥꯅꯤ ꯚꯥꯏ
ꯃꯉꯥꯃꯨꯛ ꯐꯪꯕ꯭ꯔꯥ
ꯃꯉꯥꯒ ꯃꯉꯥꯒ ꯆꯍꯨꯝ ꯃꯉꯥ ꯆꯥꯝꯔꯤꯃꯨꯛ ꯐꯪꯉꯦ
ꯁꯤ ꯌꯥꯏ ꯀꯩꯩꯅꯅꯨꯡꯦ
ꯑꯗꯣ ꯍꯧꯖꯤꯛ ꯂꯨꯄꯥꯃꯨꯛ ꯂꯦꯝꯍꯧꯗꯦꯕ ꯂꯦꯝꯕꯨꯅꯤ ꯂꯦꯝꯃꯣꯏꯗ ꯁꯤꯡꯃꯤ ꯃꯌꯥꯝꯁꯤ ꯅꯠꯇ꯭ꯔꯥ
ꯃꯥꯅꯦ
ꯁꯝꯐꯥꯅꯤ ꯅꯍꯥꯟ ꯕꯣꯗꯥꯗꯒꯤ ꯄꯣꯛꯄꯒꯤ ꯆꯅꯤꯄꯥꯟ ꯑꯃ ꯁꯤꯡꯈ꯭ꯔꯦ ꯑꯗꯒꯤ ꯂꯣꯡꯒꯤ ꯆꯅꯤꯄꯥꯥꯟ ꯀꯨꯟꯊ꯭ꯔꯥ ꯑꯃ ꯆꯤꯡꯈ꯭ꯔꯦ ꯑꯗꯣ ꯂꯤꯁꯤꯡ ꯑꯃꯒ ꯆꯥꯇ꯭ꯔꯨꯛ ꯇꯥꯔꯦꯀꯣ ꯑꯗꯨꯗ
ꯑꯩꯁꯨ ꯁꯤꯡꯗꯣꯏꯅꯤꯍꯦ ꯐꯔ ꯌꯥꯝ ꯇꯧꯔꯤ
ꯅꯥꯎꯆꯥꯒꯤ ꯆꯥꯃꯔꯤ ꯑꯃ ꯄꯤꯈꯔꯦ ꯂꯤꯁꯤꯡ ꯑꯅꯤ ꯇꯥꯥꯗ꯭ꯔꯥ ꯑꯗꯒꯤ ꯀꯩꯅꯣꯒꯤ
ꯃꯥꯅꯤ
ꯄꯩꯁ ꯑꯅꯤ ꯆꯥꯝꯃꯉꯥ ꯑꯃ ꯄꯤꯈ꯭ꯔꯦ
ꯑꯣ
ꯑꯗꯨꯑꯣꯏꯗꯤ ꯂꯤꯁꯤꯡ ꯀꯌꯥ ꯂꯤꯁꯤꯡ ꯑꯅꯤ ꯆꯥꯝꯃꯉꯥ ꯂꯤꯁꯤꯡ ꯑꯍꯨꯝ ꯇꯥꯔꯕ ꯑꯅꯤ ꯅꯠꯇꯦ ꯂꯤꯁꯤꯡ ꯑꯅꯤ ꯆꯥꯝꯃꯉꯥ
ꯧꯍꯗꯤꯔ꯭ꯔ ꯊꯔ
ꯎꯝ ꯑꯗꯒꯤ ꯇꯣꯝꯄꯣꯛꯒꯤ ꯆꯥꯝꯃꯉꯥꯅ ꯁꯤꯡꯈꯔꯦ ꯑꯗꯒꯤ ꯗ꯭ꯔꯦꯁ ꯅꯨꯡ ꯈꯔ ꯂꯩꯊꯣꯛꯈ꯭ꯔꯦ ꯗ꯭ꯔꯦꯁ ꯂꯩꯕꯗ ꯂꯨꯄꯥ ꯆꯥ ꯇꯔꯨꯛꯃꯨꯛ ꯂꯣꯏꯈꯔꯦ ꯐꯨꯔꯤꯠ ꯐꯨꯔꯤꯠ ꯑꯍꯨꯝ ꯑꯃ ꯂꯩꯔꯦ ꯈꯣꯡꯒ꯭ꯔꯥꯎ ꯑꯃ ꯂꯩꯔꯦ ꯂꯨꯄꯥ ꯆꯥꯇꯔꯨꯛꯇ
ꯌꯥ ꯌꯥꯝꯊ ꯌꯥꯏ
ꯌꯥꯝꯕꯅꯦꯅꯦ ꯈꯣꯡꯒꯥꯎꯗ ꯚꯥꯏ ꯂꯤꯅꯤꯡꯒꯤ ꯈꯣꯡꯒꯥꯎꯅꯦꯕꯅꯦ ꯚꯥꯏ ꯑꯁꯣꯝꯗꯤ ꯚꯥꯏ ꯅꯉꯣꯟ ꯆꯥꯔꯣꯏꯗꯦ ꯑꯩꯕꯨ ꯅꯣꯡ ꯄꯤꯛ
ꯑꯩꯗꯤ ꯍꯥꯞꯄꯤ ꯄꯥꯝꯕꯩ ꯋꯥꯅꯤ
ꯐꯤꯗꯨꯣ ꯐꯤꯗꯨ ꯄꯥꯕꯗ ꯑꯩꯅ ꯁꯦꯠ ꯅꯨꯡꯉꯥꯏꯅꯦ ꯁꯝꯃꯔꯗꯨꯁꯨ ꯁꯦꯠ ꯅꯨꯡꯉꯥꯏꯗꯧꯕ ꯐꯤꯕꯗꯨ
ꯐꯨꯔꯤ ꯐꯨꯔꯤꯠꯇꯣ ꯄꯨꯔꯣꯑꯣ ꯍꯥꯏꯗꯤ ꯀꯌꯥ
ꯐꯨꯔꯤ ꯇꯨꯔꯤ ꯚꯥꯏ ꯅꯪ ꯆꯥꯔꯦ ꯑꯃ ꯂꯧꯗꯣ ꯅꯉꯣꯟꯗꯩ ꯆꯥꯔꯣꯏꯕ ꯑꯗꯣ ꯑꯩꯅ ꯑꯩ ꯅꯉꯣꯟꯗꯩ ꯆꯥꯔꯣꯏ
ꯑꯗꯨꯁꯨ ꯁꯦꯒꯥꯏꯅꯤ
ꯁꯦ ꯀꯥꯏꯀꯣ
ꯑꯩ ꯍꯥꯏꯗ꯭ꯔꯣ ꯐꯣꯟ ꯇꯧꯔꯣ ꯐꯣꯟ ꯇꯧꯔꯣ ꯂꯩꯖꯔꯗꯤꯅꯦ
ꯍꯌꯦꯡ ꯍꯌꯦꯡ ꯍꯌꯦꯡ ꯍꯪꯆꯖꯒꯅꯤ ꯑꯗꯨꯗ ꯌꯦꯡꯒꯦ
ꯁ ꯇꯔꯛꯛꯇꯤ ꯍꯕ ꯁ ꯇꯔꯛꯛꯇꯤ ꯍꯕꯅꯦ
ꯒꯃꯤꯅꯣ ꯉꯁꯤꯁ ꯋꯥꯏꯅꯁ ꯗꯦ ꯅꯠꯇ꯭ꯔꯣ
ꯉꯁꯤꯁꯦ ꯉꯁꯤ ꯇꯨꯏꯗꯦ ꯃꯥꯔꯤꯗ
ꯄꯤꯗꯦ ꯅꯠꯇꯦ ꯇꯕ ꯅꯦꯁꯗꯦꯅꯤꯗ
ꯑ ꯀ ꯇꯨꯗꯤꯅꯦ
ꯇꯨꯏ ꯌꯦꯔꯣ ꯑꯁ ꯉꯁꯤ ꯆꯠꯄꯗꯤ ꯌꯥꯕꯖꯥꯠꯅꯦ ꯑꯩ ꯆꯠꯂꯨꯖꯪꯒꯦ
ꯁꯨꯏꯗꯤꯦꯗꯅ ꯄꯣꯠ ꯌꯥꯝ ꯐꯪꯕ꯭ꯔꯣ
ꯋꯦꯅꯦꯁꯗꯦꯗꯤ ꯏꯟꯁꯥꯡ ꯅꯥꯄꯤ ꯌꯣꯟꯉꯉꯅꯤ ꯇꯨꯏ ꯗꯦꯁꯤꯗꯤ ꯏꯟꯁꯥꯡ ꯍꯥꯅꯥꯄꯤꯌꯣꯜꯂꯣꯏ ꯗ꯭ꯔꯦꯁ ꯉꯥꯛꯇꯅꯤ
ꯑꯗꯨꯗꯤ ꯊꯥꯔꯁꯗꯦꯔꯦ ꯆꯔꯄꯗꯤ
ꯍꯥꯥ
ꯊꯔꯁꯇꯗꯤꯗ ꯆꯔꯄꯗꯤ ꯀꯩ ꯀꯥꯏꯕ
ꯊꯥꯖ ꯆꯠꯄꯁꯨ ꯌꯥꯏ
ꯊꯦꯡꯗ꯭ꯔꯣ ꯉꯁꯤꯗꯤ ꯊꯦꯡꯕꯗꯤ ꯊꯦꯡꯗ꯭ꯔꯤꯗ ꯍꯧꯖꯤꯛꯅꯕꯨꯗꯤ ꯅꯨꯡꯉꯥꯏꯗꯣꯏꯅꯦ ꯏꯪꯅ
ꯀꯥꯏ ꯅꯨꯡꯊꯤꯤꯟꯗꯩ ꯄꯣꯠ ꯈꯟ ꯉꯝꯃꯣꯟꯗꯦꯗ ꯀꯥꯏ ꯑꯗꯩ ꯁꯥꯡꯅ ꯁꯥꯕꯅꯦ ꯑꯗꯩ ꯃꯤꯁꯨ ꯄꯥꯛ ꯌꯥꯝ ꯌꯣꯟꯗꯦ
ꯑꯩꯏ ꯐꯠ ꯂꯧ ꯀꯥꯞꯊꯣꯛꯈ꯭ꯔꯒ ꯖꯨꯁ ꯑꯌꯤꯡꯕꯣ ꯑꯃ ꯊꯛꯆꯤꯜꯂꯒ ꯅꯥꯅ ꯈꯟꯇꯦꯛꯄ
ꯚꯥꯏ ꯍꯪꯆꯤꯠ ꯑꯣꯏꯅ ꯆꯠꯂꯒꯦꯗ ꯚꯥꯏ
ꯇꯧꯔꯣ
ꯍꯪꯆꯤꯠ ꯑꯣꯏꯅ ꯐꯟ ꯆꯠꯂꯒꯦꯕ
ꯎꯝ ꯑꯗꯨꯅ ꯐꯔꯅꯤ
ꯌꯣꯡꯗꯨꯗꯤ ꯌꯣꯡꯗꯨ ꯇꯥꯡ ꯀꯨꯟꯅꯤꯄꯥꯟ ꯂꯥꯛꯀꯅꯤ ꯍꯥꯏꯅ ꯃꯥꯗꯤ ꯇꯥꯡ ꯀꯨꯟꯅꯤꯄꯥꯟꯗ ꯂꯩ ꯆꯠꯂꯝꯅꯤ ꯍꯥꯏꯅꯦ
ꯈꯪꯗꯦꯗ ꯃꯗꯨ
ꯃꯆꯦ ꯃꯅꯥ ꯂꯩꯅꯤꯌꯦ
ꯃꯆꯦ ꯃꯅꯥꯛ ꯂꯩꯇ꯭ꯔꯗꯤ ꯀꯥꯏ ꯂꯩꯗꯣꯏꯕ ꯃꯥ
ꯎꯝ ꯃꯌꯨꯝ ꯊꯣꯛꯑꯦꯏꯌꯦ ꯃꯥꯗꯤ
ꯊꯣꯛꯇꯝ ꯐꯩ ꯀꯩꯗꯧꯒꯦ
ꯃꯥ ꯂꯥꯏ ꯃꯈꯥ ꯇꯝꯗꯗꯧꯔꯤ ꯃꯥꯟꯗꯦ ꯇꯝꯗꯅꯤ ꯍꯥꯏꯕ ꯇꯝꯗꯔꯣꯏ ꯍꯥꯏꯕ ꯇꯝꯗꯔꯣꯏ ꯍꯥꯏꯔꯤꯕꯅꯤ ꯇꯧꯋꯤꯗ
ꯏꯁꯤꯡ ꯀꯨꯁꯟꯁ ꯂꯣꯏꯗ꯭ꯔꯤꯉꯩ ꯀꯒꯥꯔꯤ ꯇꯝꯗꯣꯏꯔꯤꯕꯅ
ꯃꯈꯥ ꯇꯝꯅꯔꯣꯏ ꯍꯥꯏꯒꯨꯝ ꯇꯧꯋꯦꯕꯣ
ꯁꯤꯒꯦ ꯁꯟꯐꯧ ꯇꯝꯃꯗꯤ ꯌꯥꯔ ꯄꯣꯠꯅꯤꯗ
ꯌꯥꯔ ꯃꯤ ꯑꯥꯏ ꯑꯦꯁꯨ ꯑꯣ ꯃꯤ ꯒ꯭ꯔꯦꯁꯟ ꯑꯁ ꯂꯣꯏꯔꯒ ꯊꯥ ꯌꯥꯏ ꯃꯤ
ꯂꯣꯏꯔ ꯉꯥꯛꯇꯅꯤ ꯃꯥꯁꯇꯔ ꯀꯅꯥꯝ ꯀꯩꯁꯨ ꯇꯧꯅꯗꯦ
ꯎꯝ
ꯑꯍꯦꯟꯕ ꯈꯔ ꯁꯨꯝ ꯀꯔꯤ ꯀꯔꯤ ꯗꯣꯛꯇꯔꯒꯤ ꯈꯔ ꯄꯥꯝꯕ ꯀꯥꯡꯕꯨꯅ ꯇꯧꯖꯕꯩ ꯋꯥꯅꯦꯕ ꯑꯩꯈꯣꯏꯅ ꯑꯃꯨꯛ ꯁꯝ ꯕꯤꯠꯀꯤ ꯋꯥꯅꯦꯕ
ꯎꯝ ꯑꯗꯨꯅꯤ ꯃꯥꯅꯦ ꯑꯗꯨꯅꯤ ꯑꯩꯖꯨ ꯈꯪꯗꯦ ꯑꯩ ꯍꯌꯦꯡ ꯇꯧꯖꯅꯤꯡꯉꯗꯤ ꯃꯊꯪ ꯆꯍꯤ ꯃꯊꯪ ꯃꯊꯪ ꯆꯍꯤꯒꯨꯝ ꯇꯧꯖꯗꯣꯏꯔꯥ ꯊꯕꯛꯀꯥꯟ ꯇꯧꯍꯧꯗ꯭ꯔꯗꯤ
ꯃꯇꯝ ꯇꯥꯔꯦ ꯃꯇꯝ ꯇꯥꯔꯦ ꯎꯝ